ꯍ
ꯍ ꯇꯥꯔꯦ ꯇꯥꯔꯦ ꯀꯩꯗꯧꯔꯝꯃꯤꯅꯣ ꯍꯧꯖꯤꯛꯐꯥꯎ
ꯑꯣ ꯑꯩꯁꯦ ꯉꯥꯏꯍꯥꯛꯇꯪ ꯍꯛꯆꯥꯡ ꯁꯥꯖꯦꯟ ꯇꯧꯔꯨꯔꯦ ꯑꯗꯨꯒ ꯍꯨꯃꯥꯡ ꯁꯕꯩꯅ ꯁꯨꯝ ꯐꯦꯟ ꯊꯥꯔꯒ ꯉꯥꯛꯇꯪ ꯍꯨꯃꯥꯡꯗꯣ ꯏꯪꯊꯍꯜꯂꯝꯕꯅꯦ ꯑꯗꯨꯒ ꯏꯔꯨꯖ ꯊꯣꯛꯑꯗꯣꯏꯅꯦ ꯉꯥꯏꯍꯥꯛꯇꯪ ꯂꯩꯔꯒꯕꯨꯗꯤꯀꯣ ꯑꯗꯨꯗ ꯅꯪꯗꯤ ꯀꯔꯤ ꯀꯔꯤ ꯇꯧꯔꯤꯒꯦ ꯍꯧꯖꯤꯛꯁꯤꯕꯣ
ꯑꯣ ꯆꯥꯛ ꯉꯃꯤꯅꯦ ꯂꯣꯏꯔꯦ ꯑꯩꯈꯣꯏꯒꯤ ꯁꯦꯕꯣꯠ ꯁꯦꯕꯣꯠ ꯑꯃ ꯑꯩꯈꯣꯏꯒꯤ ꯂꯤꯟ ꯃꯆꯨꯗꯧꯅ ꯇꯧꯔ ꯂꯥꯡꯕ ꯑꯃ ꯂꯩꯕꯗꯣ ꯑꯗꯨ ꯊꯣꯡꯉꯦ ꯑꯗꯨꯗꯨꯒ ꯀꯥꯡꯉ ꯑꯃ ꯉꯧꯔꯦ ꯀꯟꯅꯥ ꯃꯄꯥ ꯑꯦꯛꯖꯥꯝ ꯆꯠꯀꯗꯕꯀꯣ ꯑꯗꯨꯏꯗꯨꯒꯤ ꯃꯥꯗꯣ ꯑ ꯆꯥꯛ ꯅꯥꯅ ꯆꯥꯔ ꯍꯥꯟꯅ ꯆꯠꯍꯟꯒꯗꯧꯕꯒꯤ ꯑꯗꯨꯏꯗꯨ ꯇꯧꯔꯒ ꯉꯅ ꯆꯥꯁꯦ ꯊꯣꯡꯗꯣꯏꯦ ꯇꯪꯅꯔ ꯆꯥꯔꯅꯤ ꯅꯤꯄꯥꯟ ꯃꯈꯥꯏ ꯁ꯭ꯋꯥꯏꯗ ꯆꯥꯔꯅꯦꯕꯀꯣ ꯑꯗꯨꯃ ꯃꯥꯅ ꯃꯥꯄꯜ ꯑꯗꯨꯃꯥꯏꯅ ꯅꯪꯅꯕ ꯆꯠꯈꯤꯗꯣꯏꯕ ꯦ
ꯑꯣ ꯃꯣꯏꯒꯤ ꯑꯦꯛꯖꯥꯝꯁꯦ ꯑꯗꯨꯝ ꯅꯨꯡꯇꯤꯒꯤ ꯂꯩꯕ꯭ꯔꯣ ꯀꯌꯥꯝ ꯋꯥꯠꯂꯤꯒꯦ ꯃꯣꯏ ꯄ꯭ꯔꯦꯛꯇꯤꯀꯦꯜꯅꯤ ꯍꯥꯏꯕꯒꯨꯝ ꯇꯧꯗꯥꯏꯅꯦ ꯑꯦꯛꯖꯥꯝꯗꯨꯕꯨ
ꯄ꯭ꯔꯦꯛꯇꯤꯀꯦꯜ ꯆꯠ ꯅꯨꯃꯤꯠ ꯍꯨꯝꯅꯤ ꯊꯥꯕ꯭ꯔꯥ ꯈꯪꯗꯦꯕꯀꯣ ꯍꯥꯏꯗꯤ ꯑꯔꯣꯏꯕꯗꯨꯒꯤ ꯑꯣꯏꯕꯒꯤꯀꯣ ꯈꯔ ꯀꯨꯏꯅ ꯊꯥꯕ ꯃꯥꯜꯂꯦ ꯑꯗꯨꯝ ꯉꯁꯤꯅ ꯂꯣꯏꯗꯧ ꯃꯥꯜꯂꯦ ꯅꯍꯥꯟ ꯉꯔꯥꯡ ꯅꯍꯥꯟꯗꯒꯤꯩ ꯍꯧꯔꯛꯄ ꯃꯥꯜꯂꯦ ꯃꯣꯏꯒꯤꯗꯣ ꯅꯨꯡꯇꯤꯒꯤ ꯑꯗꯨꯝ ꯄꯨꯡ ꯃꯥꯄꯟ ꯁꯣꯏꯈ꯭ꯔꯒ ꯀꯣ ꯑꯗꯨꯒ ꯄꯨꯡ ꯕꯥꯔꯣ ꯑꯃ ꯁ꯭ꯋꯥꯏꯗ ꯑꯗꯨꯝ ꯍꯜꯂꯛꯄꯅꯦ ꯍꯣꯏ ꯑꯅꯤ ꯇꯥꯕꯁꯨ ꯌꯥꯎꯋꯦꯕꯀꯣ ꯑꯗꯨ ꯈꯪꯗꯦ ꯃꯣꯏ ꯉꯁꯤꯅꯗꯤ ꯂꯣꯏꯗꯧ ꯃꯥꯜꯂꯦ ꯑꯗꯨꯗꯨꯒꯤ ꯑ ꯅꯣꯏꯗꯤ ꯀꯩꯀꯩ ꯆꯥꯒꯦ ꯀꯩꯀꯩ ꯊꯣꯡꯉꯒꯦ ꯉꯁꯤꯒꯦ
ꯌꯦꯟꯁꯥꯡꯁꯦ ꯑꯩꯈꯣꯏꯒꯤ ꯀꯩꯅꯣꯕꯨꯗꯤ ꯇꯧꯅꯩ ꯍꯥꯏꯕꯗꯤ ꯉꯁꯤꯕꯨꯗꯤ ꯉꯥꯔꯤ ꯉꯥ ꯀꯩꯀꯥ ꯑꯃꯝꯇ ꯊꯥꯛꯇꯕꯤꯗ ꯑꯗꯨꯝ ꯆꯝꯅ ꯊꯣꯡꯉꯗꯧ ꯃꯥꯜꯂꯦ ꯑꯗꯨꯅ ꯍꯋꯥꯏꯒꯨꯝꯕ ꯇꯥꯔꯗꯣꯏꯔꯥ ꯈꯪꯗꯦ ꯑꯗꯨ ꯍꯣꯏ ꯑꯗꯨꯝ ꯐꯥꯐꯣꯔꯒꯨꯝꯕ ꯕꯗꯥꯝꯒꯨꯝꯕ ꯑꯃ ꯉꯧꯔꯒꯀꯣ ꯑꯗꯨꯃꯥꯏꯅ ꯇꯧꯔꯗꯧ ꯃꯥꯜꯜꯂꯤ ꯑꯗꯣꯞ ꯆꯥꯕꯗꯤ ꯈꯪꯗ꯭ꯔꯦꯁꯨ ꯀꯔꯤ ꯊꯣꯡꯗꯣꯏꯅꯣꯗꯗꯤ ꯍꯥꯏꯕꯗꯤ ꯑꯩ ꯆꯪꯉ ꯌꯦꯡꯉꯨꯗ꯭ꯔꯦꯕꯀꯣ ꯆꯥꯛꯈꯨꯝꯗ ꯊꯣꯡꯕꯗꯤ ꯊꯣꯡꯉꯤꯕꯗꯤ ꯎꯔꯒꯁꯨ ꯑꯗꯨ ꯆꯥꯎꯔꯥꯛꯄꯗꯣ ꯑꯗꯨꯃꯥꯏꯅ ꯍꯥꯏꯕꯗꯤ ꯑꯗꯨꯝ ꯑꯅꯝꯕꯅ ꯃꯦꯔꯥꯃꯤꯛꯁ ꯇꯥꯕ ꯅꯨꯃꯤꯠꯁꯦ ꯍꯋꯥꯏꯒꯨꯝꯕ ꯍꯦꯛꯇ ꯇꯥꯒꯜꯂꯦꯕꯀꯣ ꯍꯋꯥꯏ ꯍꯥꯏꯕꯗꯤ ꯍꯋꯥꯏ ꯃꯨꯁꯨꯨꯔꯤꯒꯨꯝꯕ ꯀꯥꯡꯇꯛꯀꯨꯝꯕꯗꯨꯀꯣ ꯑꯗꯨꯒꯨꯝꯕꯗꯨ ꯇꯥꯀꯅꯤ ꯑꯗꯨꯅ ꯑꯗꯨ ꯑꯗꯨꯃꯥꯏꯅ ꯇꯧꯔꯝꯗꯧꯗꯤ ꯃꯥꯜꯂꯦ ꯀꯔꯤ ꯇꯧꯔꯤꯕꯅꯣꯃꯛꯇꯤ ꯆꯞ ꯆꯥꯕꯗꯨꯗꯤ ꯈꯪꯗ꯭ꯔꯦꯕꯀꯣ
ꯑꯗꯨꯣ ꯀꯩꯅꯣ ꯇꯧꯕꯅꯤꯅꯦ ꯀꯩ ꯍꯥꯏꯈꯔꯦ ꯑ ꯃꯦꯥ ꯃꯁꯨ ꯆꯥꯅꯤꯡꯗꯦ ꯍꯥꯏꯇꯥꯔꯒꯁꯨ ꯀꯣ ꯅꯣꯡ ꯐꯥꯗꯣꯛ ꯍꯞꯇꯥ ꯑꯃꯗ ꯑꯃꯨꯛꯇꯪ ꯆꯥꯕꯗꯨ ꯑꯗꯨꯝ ꯍꯧꯕꯅꯦꯕꯀꯣ ꯑꯗꯨ ꯆꯥꯅꯤꯡꯗꯦ ꯍꯥꯏ ꯇꯥꯔꯒꯁꯨ ꯑꯩꯈꯣꯏ ꯑꯁꯤꯒꯨꯝꯕ ꯂꯩ ꯀꯩꯅꯣꯒꯨꯝꯕ ꯂꯩꯕ ꯑꯗꯨꯗꯣ ꯀꯃꯥꯏꯅ ꯊꯣꯡꯒꯦ ꯍꯥꯏꯕꯗꯀꯣ ꯀꯩ ꯍꯥꯏꯈꯔꯦ ꯑꯃ ꯑꯩꯈꯣꯏꯒꯤ ꯄꯗꯥꯝ ꯑꯁꯨꯕꯗꯣ ꯑꯗꯨ ꯅꯠꯇ꯭ꯔꯒꯅ ꯊꯣꯏꯗꯤꯡ ꯑꯁꯨꯕꯗꯣ ꯑꯗꯨꯝ ꯈꯔ ꯍꯥꯏꯗꯤ ꯊꯝꯃꯦꯗꯅꯀꯣ ꯍꯥꯏꯗꯤ ꯀꯧꯇꯥ ꯑꯃ ꯐꯖꯅ ꯁꯨꯒꯥꯏꯔꯒ ꯍꯝꯖꯤꯂ ꯊꯝꯃꯦꯅ ꯑꯗꯨꯗꯨ ꯈꯔ ꯊꯥꯛꯄꯗꯨꯅꯦ ꯑꯩ ꯉꯥ ꯊꯥꯛꯄꯗꯤ ꯑꯗꯨꯝ ꯍꯥꯎꯕꯅꯦ ꯑꯩꯈꯣꯏ ꯅꯍꯥꯟ ꯑꯃꯨꯛ ꯑꯩꯈꯣꯏ ꯕꯣꯠꯀꯤ ꯁꯣꯔꯥ ꯇꯧꯕꯒꯤꯗꯣ ꯑꯗꯨꯀꯥꯟꯗ ꯍꯥꯏꯕꯗꯤ ꯉꯥ ꯆꯥꯕꯗꯣ ꯌꯥꯗꯕꯒꯤ ꯑꯗꯨꯝ ꯉꯥ ꯆꯥꯕ ꯌꯥꯗꯕ ꯍꯥꯏꯁꯦ ꯍꯋꯥꯏ ꯀꯩ ꯆꯥꯅꯤ ꯊꯥꯎ ꯀꯥꯡꯉꯧ ꯆꯥꯒꯅꯤ ꯑꯗꯨꯃꯥꯏꯅ ꯇꯧꯕꯒꯤ ꯀꯩ ꯍꯥꯏꯅꯤ ꯊꯥꯎ ꯆꯥꯎꯈꯠꯂꯛꯄꯩꯗ ꯁꯣꯛꯂꯛꯄꯗꯣ ꯑꯗꯨꯀꯥꯟꯗ ꯈꯥꯃꯦꯟꯟꯕ ꯆꯥꯅꯤꯡꯉꯛꯏꯗꯅꯀꯣ ꯑꯗꯨꯃꯥꯏꯅꯝ ꯊꯣꯡꯒꯨꯝꯕ ꯆꯥꯅꯤꯡꯉꯛꯄꯗꯣ ꯑꯗꯨꯀꯥꯟꯗ ꯊꯣꯡꯕ ꯀꯥꯟꯗꯅꯦ ꯀꯩ ꯍꯥꯏꯈꯔꯦ ꯑꯗꯨꯝ ꯍꯧꯖꯤꯛ ꯀꯩꯅꯣꯗꯣ ꯍꯥꯞꯄꯦ ꯌꯥꯝ ꯍꯥꯎꯧꯕꯅꯦꯕ ꯕꯗꯥꯝꯒ ꯀꯩꯅꯣꯒꯗꯣ ꯊꯣꯏꯗꯤꯟꯒꯗꯣ ꯕꯗꯥꯝ ꯈꯛꯇꯪ ꯍꯥꯞꯄꯁꯨ ꯌꯥꯏꯕꯀꯣ ꯑꯗꯨꯝ ꯂꯩꯇ ꯇꯥꯔꯒꯗꯤ ꯕꯥ ꯑꯃꯛꯇꯪ ꯈꯔ ꯍꯥꯞꯄꯒꯀꯣ ꯑꯗꯨꯃꯥꯏꯅ ꯇꯧꯔꯒ ꯊꯣꯡꯕꯗꯣ ꯌꯥꯝ ꯍꯥꯏꯗꯤ ꯆꯨꯝꯅꯒꯤ ꯊꯣꯡꯕ ꯑꯗꯨꯃꯥꯏꯅ ꯍꯥꯎꯕꯅꯦꯕ ꯎꯝ
ꯍꯣꯏ ꯑꯗꯨꯕꯨꯗꯤ ꯑꯗꯨꯝ ꯕꯗꯥꯝꯒꯨꯝꯕꯁꯦ ꯑꯗꯨꯝ ꯍꯥꯎꯕꯅꯦ ꯍꯥꯏꯕꯗꯤ ꯆꯝꯅ ꯆꯥꯔꯛꯄꯗ ꯁꯥꯏꯗꯠꯇ ꯉꯥꯃꯛ ꯅꯠꯇ꯭ꯔꯒꯁꯨ ꯕꯗꯥꯝ ꯑꯣꯏꯅꯒ ꯃꯍꯨꯠꯁꯤꯜꯂꯒ ꯆꯥꯕꯁꯨꯦ ꯑꯗꯨꯝ ꯍꯥꯎꯋꯦꯕꯀꯣ ꯑꯗꯨꯒ ꯎꯝ ꯊꯣꯏꯗꯤꯦꯟꯒꯨꯝꯕꯗꯨꯁꯨ ꯑꯗꯨꯝ ꯍꯥꯞꯄꯦ ꯍꯥꯏꯕꯗꯤ ꯊꯣꯏꯗꯤꯡ ꯍꯥꯞꯄꯒ ꯏꯔꯣꯟꯝꯕ ꯈꯣꯠꯄ ꯇꯧꯕꯁꯨ ꯑꯗꯨꯝ ꯌꯥꯎꯋꯦꯕꯀꯣ ꯑꯗꯨꯒ ꯍꯋꯥꯏꯖꯥꯒꯨꯝꯕꯁꯨ ꯑꯗꯨꯝ ꯁꯤꯖꯤꯟꯅꯩ ꯍꯥꯏꯕꯗꯤ ꯃꯦꯔꯥꯃꯤꯁꯀꯨꯝꯕ ꯇꯥꯕ ꯅꯨꯃꯤꯠꯁꯦ ꯍꯋꯥꯏꯖꯥꯔꯒꯨꯝꯕ ꯑꯣꯏꯅ ꯃꯍꯨꯠ ꯁꯤꯜꯍꯟꯕꯗꯣ ꯑꯗꯨꯃꯥꯏꯅ ꯇꯧꯋꯦꯕ ꯍꯥꯏꯕꯗꯤ ꯃꯅꯥ ꯃꯁꯤꯡꯗꯣ ꯈꯛꯇꯪ ꯊꯣꯡꯕꯗꯨ ꯈꯤꯇꯪ ꯀꯩꯅꯣꯝꯃ ꯍꯥꯞꯅꯤꯡꯉꯁꯨ ꯐꯔꯛ ꯇꯥꯏ ꯍꯥꯏꯔꯁꯨ ꯍꯋꯥꯏꯖꯥꯔꯒꯨꯝꯕ ꯊꯨꯤꯗꯤꯡꯒꯨꯝꯕ ꯑꯗꯨꯃꯥꯏꯅꯗꯤ ꯇꯧꯋꯦꯕꯀꯣ ꯑꯗꯨꯒ ꯑꯇꯣꯞꯄ ꯊꯣꯏꯗꯣꯛꯄꯗꯤ ꯍꯣꯏ ꯑꯗꯨꯝ ꯅꯨꯡꯕꯨꯗꯤ ꯅꯨꯡꯉꯥꯏꯗ ꯍꯞꯇꯥ ꯑꯝꯗ ꯅꯣꯡ ꯐꯥꯠꯇꯣꯛ ꯍꯥꯏꯕꯗꯤ ꯅꯣꯡ ꯐꯥꯗꯣꯛ ꯍꯥꯏꯁꯦ ꯑꯩꯈꯣꯏꯗꯤ ꯑꯗꯨꯝ ꯆꯥꯕꯁꯨ ꯌꯥꯏꯑꯕꯀꯣ ꯃꯔꯛꯇꯤ ꯑꯗꯨꯝ ꯃꯔꯛ ꯃꯔꯛꯇꯗꯤ ꯑꯗꯨꯝ ꯆꯥꯕꯁꯨ ꯌꯥꯎꯋꯦ ꯑꯗꯨꯒꯁꯨ ꯑꯅꯝꯕꯅ ꯁꯨꯝ ꯆꯥꯗꯦ ꯍꯥꯏꯕꯩ ꯋꯥꯅꯦꯕꯀꯣ ꯎꯝ ꯍꯥꯏꯕꯗꯤ ꯃꯤꯒꯤ ꯌꯦꯟꯖꯥꯡ ꯊꯣꯡꯕ ꯊꯤꯜꯂꯛꯄꯒꯨꯝꯕ ꯑꯣꯏꯈ꯭ꯔꯒꯗꯤ ꯑꯃꯨꯛ ꯂꯩꯔꯒꯗꯤ ꯑꯗꯨꯝꯕꯗꯣ ꯑꯗꯨꯝ ꯑꯗꯨꯝ ꯆꯥꯏꯑꯕ ꯌꯨꯝꯒꯤꯗꯤ ꯆꯥꯕ ꯌꯥꯎꯗ꯭ꯔꯒꯁꯨꯀꯣ ꯑꯗꯨꯒ ꯌꯨꯝꯒꯤ ꯑꯣꯏꯅꯗꯤ ꯊꯑꯣꯏꯅ ꯊꯣꯡꯕ ꯈꯣꯠꯄꯗ ꯁꯨꯝ ꯅꯨꯡꯉꯥꯏꯇꯦꯗꯅꯀꯣ ꯆꯥꯗꯕ ꯌꯥꯎ ꯀꯥꯟꯗ ꯑꯩꯈꯣꯏ ꯑꯅꯤ ꯑꯣꯝ ꯈꯛꯇꯪ ꯆꯥꯃꯤꯟꯅꯔꯒ ꯇꯣꯉꯥꯟ ꯇꯣꯉꯥꯟ ꯑꯃꯨꯛ ꯇꯧ ꯂꯩꯕꯗꯝ ꯃꯊꯦꯜ ꯃꯌꯥꯝ ꯇꯧꯔꯒ ꯑꯃꯨꯛ ꯑꯗꯨꯁꯨ ꯐꯔꯛ ꯇꯥꯏꯗꯅꯀꯣ ꯀꯣꯜ ꯂꯤ ꯑꯗꯒꯤ ꯁꯝꯅ ꯍꯣꯠꯅꯕꯗꯨꯁꯨ ꯑꯗꯨꯅ ꯑꯗꯨꯝ ꯑꯩꯈꯣꯏꯁꯨ ꯌꯥꯎꯕꯅꯦ ꯑꯗꯣ ꯍꯣꯏ ꯁꯤꯅ ꯍꯛꯆꯥꯡꯁꯦ ꯈꯤꯇꯪ ꯌꯥꯂꯕꯀꯣ ꯑꯗꯨꯝ ꯇꯧꯔꯒ ꯑꯗꯨꯝ ꯅꯨꯡꯉꯥꯏꯌꯦ ꯅꯣꯡ ꯐꯥꯗꯣꯛ ꯆꯥꯕꯅꯤꯅꯀꯣ ꯑꯗꯨꯝ ꯇꯣꯏꯅ ꯆꯥꯕꯁꯨ ꯅꯠꯇꯕꯅꯤꯅ ꯍꯥꯏꯕꯗꯤ ꯉꯥ ꯆꯥꯛ ꯀꯩꯝꯇ ꯌꯥꯎꯗꯕꯗꯣ ꯑꯗꯨꯝ ꯃꯍꯥꯎꯗꯣ ꯑꯗꯨꯝ ꯃꯥꯒꯤꯁꯨ ꯇꯣꯉꯥꯟꯅ ꯍꯥꯎꯍꯟꯕ ꯌꯥꯕ ꯃꯑꯣꯡ ꯃꯌꯥꯝ ꯑꯃ ꯂꯩ ꯍꯥꯏꯕ ꯍꯥꯏꯖꯔꯤꯕꯀꯣ ꯑꯗꯨ ꯑꯗꯨꯃꯥꯏꯅ ꯑꯗꯨꯝ ꯇꯧꯋꯤ ꯑꯗꯣ ꯅꯣꯏꯒꯤꯗꯤ ꯃꯦꯔꯥꯃꯤꯁꯀꯨꯝꯕ ꯆꯥꯕ ꯅꯨꯃꯤꯠ ꯌꯥꯎꯕ꯭ꯔꯣꯅ ꯅꯠꯇ꯭ꯔꯒ ꯀꯃꯥꯏꯅ ꯇꯧꯒꯦꯗꯣꯒꯤꯗ ꯇꯥꯖꯒꯣ
ꯈꯔꯅꯣ